ꯍꯜꯂꯣ ꯍꯜꯂꯣ ꯍꯜꯂꯣ ꯇꯥꯕ꯭ꯔꯣ
ꯇꯥꯔꯦ ꯇꯥꯔꯦ ꯑꯁ ꯋꯥꯏꯗ ꯍꯨꯃꯥꯡ ꯇꯥꯏꯗ ꯇꯥꯏꯌꯦ ꯇꯥꯏꯌꯦ
ꯑꯧ ꯇꯥꯌꯦ
ꯐꯣꯟ ꯀꯣꯜ ꯇꯧꯅꯕ ꯍꯣꯠꯅꯕꯗ ꯍꯨꯃꯥꯡ ꯑꯗꯨꯅꯦ ꯀꯣꯜ ꯇꯧꯕ ꯍꯣꯠꯅꯕꯗ ꯍꯨꯃꯥꯡ ꯌꯥꯝ ꯇꯥꯔꯦꯅꯦ
ꯃꯦꯁꯤꯅ ꯄꯤꯅꯥꯜꯇꯤ ꯆꯟꯗꯕꯒ ꯀꯣ
ꯎꯝ꯫
ꯑꯩꯗꯤ ꯕꯣꯜ ꯌꯦꯡꯗ꯭ꯔꯦꯗ ꯑꯩꯗꯤ
ꯑꯣ
ꯕꯣꯜ ꯌꯦꯡꯗ꯭ꯔꯦ ꯄꯩꯁꯥ ꯇꯥꯟꯒꯦ ꯍꯥꯏꯅ ꯑꯩ ꯋꯥꯈꯜꯗꯨ ꯑꯗꯨꯝ ꯂꯦꯞꯈ꯭ꯔꯦ
ꯑꯣ ꯃꯤꯗꯤ ꯃ ꯃꯜꯇꯤ ꯇꯥꯁꯀꯤꯡ ꯇꯧꯋꯦꯀꯣ
ꯑꯣ ꯀꯪꯁꯣꯏ ꯅꯣꯏꯗꯤ ꯍꯣꯏ
ꯑꯈꯣꯏꯁꯨ ꯉꯁꯤꯗꯤ ꯍꯥꯎꯇꯦꯗ ꯍꯥꯏꯔꯔꯣꯏꯒꯦ
ꯏꯁ ꯌꯥꯏꯅꯦ ꯑꯩꯈꯣꯏꯒꯤꯁꯨ ꯍꯥꯎꯇꯦ ꯑꯗꯨ ꯑꯗꯨ ꯑꯣꯏꯔꯁꯨ ꯑꯩꯈꯣꯏꯗꯤ ꯍꯩꯕꯅꯤꯅꯦ ꯍꯥꯏꯌꯣ
ꯁꯤꯒꯤ ꯑ ꯀ꯭ꯔꯤ ꯑꯦꯡꯖꯥꯡꯂꯀꯣ ꯑꯈꯣꯏꯁꯨ ꯀꯥꯡꯁꯣꯏꯗꯤ ꯑꯣꯏꯕ ꯃꯥꯜꯂꯦ ꯑꯗꯨꯒ
ꯆꯥꯔꯒ ꯀꯥꯎꯈ꯭ꯔꯦ
ꯀꯪꯉꯧ ꯃ ꯑꯗꯨꯒ ꯊꯥꯡꯖꯤꯡ ꯑꯃꯦꯠꯄ ꯑꯃ
ꯑꯗꯨꯗꯤ ꯍꯥꯎꯒꯅꯤꯅꯦ ꯅꯣꯏꯒꯤꯗꯤ ꯑꯩꯈꯣꯏꯒꯤꯅ ꯍꯦꯟꯅ ꯍꯥꯎꯇꯦꯗ
ꯄꯨꯡꯆꯥꯥ ꯆꯥꯕ ꯍꯥꯏꯕꯗꯨꯅꯤꯅ
ꯈꯣꯏꯒꯤꯗꯤ ꯍꯥꯎꯇꯦ ꯗꯥꯏꯖꯦꯁ ꯇꯧ
ꯍꯥꯎꯃꯟꯗꯕꯒꯤꯔꯣ
ꯑꯦ
ꯎꯝ ꯑꯗꯨ ꯅꯣꯏꯁꯦ ꯕꯣꯜ ꯌꯦꯡ ꯂꯩꯕ꯭ꯔꯣ
ꯌꯦꯡꯗꯦ ꯑꯩꯗꯤ ꯑꯩꯒꯤ ꯏꯃꯥꯟꯅꯕꯤꯁꯤꯡꯅ ꯌꯦꯡꯕꯅꯤ
ꯑꯣ ꯅꯪ ꯀꯣꯂꯦꯖ ꯀꯥꯔ ꯂꯩꯕ꯭ꯔꯥ ꯅꯠꯇ꯭ꯔꯒ ꯀꯔꯤ ꯇꯧꯔ ꯂꯩꯕ꯭ꯔꯣ
ꯌꯨꯅꯤꯚꯔꯁꯤꯇꯤ ꯀꯥꯔꯒ ꯂꯩꯌꯦ
ꯃꯅꯤꯄꯨꯔꯗꯔ ꯅꯠꯇ꯭ꯔꯒ ꯃꯅꯤꯄꯨꯔ ꯍꯥꯏꯗꯤ ꯑꯩꯅ ꯍꯥꯏꯕꯗꯤ ꯗꯤ ꯑꯦꯝ ꯌꯨ ꯗꯔꯥ ꯅꯠꯇ꯭ꯔꯒ ꯗꯥꯔꯦꯛ ꯑꯦꯝ ꯃ꯭ꯌꯨ ꯗꯔꯥ
ꯇꯥꯕ꯭ꯔꯣ
ꯇꯥꯕ꯭ꯔꯣ ꯗꯤ ꯑꯦꯝ ꯌꯨ ꯗꯔꯥ ꯅꯠꯇ꯭ꯔꯒ ꯗꯥꯏꯔꯦꯛ ꯑꯦꯝ ꯃ꯭ꯌꯨ ꯗꯔꯣ ꯍꯜꯂꯣ ꯍꯜꯂꯣ ꯇꯥꯕ꯭ꯔꯣ ꯇꯥꯕ꯭ꯔꯣ
ꯑꯥ
ꯇꯥꯕ꯭ꯔꯣ ꯇꯥꯔꯕꯣ ꯍꯜꯂꯣ ꯅꯪꯒꯤ ꯅꯦꯠꯋꯥꯛꯅ ꯐꯠꯇꯕ꯭ꯔꯥ ꯑꯩꯒꯤ ꯅꯦꯠꯋꯥꯛꯅ ꯐꯠꯇꯕ꯭ꯔꯥ ꯀꯣ ꯆꯞꯄꯤꯅꯦ ꯍꯜꯂꯣ ꯍꯜꯂꯣ ꯍꯜꯂꯣ ꯍꯜꯂꯣ ꯍꯜꯂꯣ ꯆꯦꯛ ꯆꯦꯛ ꯆꯦꯛ ꯍꯜꯂꯣ ꯇꯥꯕ꯭ꯔꯣ ꯎꯝ ꯎꯝ ꯇꯥꯕ꯭ꯔꯣ ꯍꯜꯂꯣ ꯍꯜꯂꯣ ꯎꯝ ꯎꯝ